ꯑꯂ ꯇꯥꯔꯤꯕꯣ
ꯑ
ꯀꯩꯅꯣ ꯌꯥꯝ ꯉꯝꯗꯅ ꯈꯨꯝꯃꯦꯀꯣ
ꯀꯩꯅꯁꯨ ꯇꯥꯎꯁꯦ
ꯆꯥꯛ ꯆꯥꯗꯕ꯭ꯔꯥ ꯆꯥꯛ ꯆꯥꯗꯕ ꯃꯥꯜꯂꯦ ꯅꯪꯒꯤꯁꯦ ꯆꯥꯛ ꯆꯥꯗꯕ ꯃꯥꯜꯖꯕ ꯅꯪꯒꯤꯁꯦ ꯆꯥꯗ꯭ꯔꯤꯕꯣ
ꯇꯥꯔꯦ ꯎꯒꯦꯦꯜ
ꯑꯩꯁꯨ ꯆꯥꯔꯦ ꯀꯩꯅꯣ ꯆꯥꯛ ꯆꯥꯔꯒ ꯌꯥꯝ ꯉꯝꯗꯅ ꯈꯨꯝꯃꯤꯗꯣ꯫ ꯏꯅꯔꯖꯤ ꯌꯥꯎꯗꯕ꯭ꯔꯥ ꯈꯪꯗꯅ ꯑ
ꯐꯃꯨꯡꯗ ꯇꯨꯝꯃꯒ ꯂꯩꯑꯦ
ꯌꯥꯝ ꯅꯨꯡꯉꯥꯏꯀꯣ ꯊꯕꯛ ꯆꯠꯇꯕ꯭ꯔꯣ
ꯊꯕꯛ ꯑꯒꯤ ꯐꯤ ꯁꯥꯅꯕ ꯂꯪꯗꯣ ꯃꯣꯏꯗꯒ ꯇꯧꯔꯒ ꯐꯧꯗꯣꯛꯄꯗ ꯉꯥꯏꯔꯤ
ꯃꯣꯏꯗꯥ ꯒꯥ ꯇꯧꯔꯤꯗꯣ ꯀꯩꯒꯤꯅꯣ ꯀꯟ ꯂꯪ ꯀꯟꯅꯕꯩꯔꯣ
ꯑꯗꯨ ꯇꯧ ꯑꯗꯨ ꯇꯧꯖꯔꯗꯤ ꯀꯩꯅꯣ ꯇꯧꯗꯦ ꯎꯝ ꯀꯃꯥꯏ ꯍꯥꯏꯒꯗꯣꯏꯅꯣ ꯈꯪꯗꯦ ꯑꯩ ꯎꯝ ꯂꯪꯗꯣ ꯐꯖꯅꯥ ꯎꯝ
ꯈꯥꯏꯗꯣꯛꯄ ꯌꯥꯗꯕ
ꯑꯩꯁꯨ ꯍꯥꯟꯅ ꯎꯕꯒꯨꯝ ꯂꯪꯒꯤ ꯃꯍꯨꯠꯇ ꯆꯦꯡ ꯆꯦꯡꯒꯤ ꯃꯍꯤꯗꯨꯁꯨ ꯇꯧꯕ꯭ꯔꯥ
ꯎꯝ ꯌꯥꯏꯌ‌ꯦ
ꯑꯗꯨꯁꯨ ꯇꯧꯒ ꯑꯩ ꯎꯕꯒꯨꯝ ꯇꯧꯋꯦꯕꯀꯣ
ꯑꯥ
ꯑꯗꯨꯒ ꯐꯧꯔꯛꯑꯀꯥꯟꯗꯅꯥ ꯐꯧꯔꯀꯥꯟꯗꯅꯥ ꯀꯦꯟꯗꯜ ꯑꯃꯨꯛ ꯇꯩꯕꯀꯣ
ꯑꯣ ꯐꯧ ꯅꯠꯇꯦ ꯐꯧꯔꯦꯗꯅ ꯀꯪꯉꯀꯥꯟꯗꯀꯣ ꯆꯦ ꯑꯃ ꯄꯥꯏ ꯑꯗꯨꯝ ꯇꯥꯁꯜꯂꯅꯤꯗꯅꯥ ꯂꯣꯏꯅꯇꯥꯏꯁꯟꯕ ꯂꯣꯏꯔꯒ ꯐꯤ ꯁꯥꯕꯗꯣ ꯑꯗꯨ ꯍꯧꯔꯒ ꯐꯤ ꯁꯥꯔꯅꯤꯗꯅ ꯎꯝ ꯁꯅꯕ ꯐꯤ ꯍꯧꯔꯅꯤ ꯑꯗꯨꯒ ꯁꯥꯔꯀꯥꯟꯗꯣ ꯀꯦꯟꯗꯜꯅ ꯇꯩꯕꯅꯦꯕꯀꯣ ꯂꯪꯗꯨꯗ ꯍꯥꯏꯗ ꯇꯩꯕꯗꯣ ꯂꯪꯗ ꯂꯪꯗ ꯇꯩꯕꯗꯣ ꯁ ꯐꯥꯔꯁꯇ ꯎꯝ ꯗꯗꯤ ꯁꯥꯕ ꯅꯨꯡꯉꯥꯏꯇꯕꯅꯦꯕꯀꯣ ꯍꯧꯔꯛꯄꯗꯣ ꯑꯗꯨꯒ ꯑꯍꯨꯝ ꯃꯔꯤꯔꯛ ꯁꯨꯃꯥꯏꯅ ꯇꯧꯔꯛꯄꯗ ꯑꯗꯨꯝ ꯀꯩꯅꯣ ꯌꯥꯝ ꯇꯧꯈ꯭ꯔꯅꯤ ꯑꯩ ꯁꯥꯕ ꯌꯥꯝ ꯅꯨꯡꯉꯥꯏꯈ꯭ꯔꯅꯤ
ꯑꯗꯣ ꯐꯤ ꯀꯦꯟꯗꯜꯅ ꯇꯩꯔꯤꯗꯣ ꯐꯤ ꯐꯤ ꯅꯥꯟꯕꯒꯤꯔꯥ ꯀꯩꯒꯤꯅꯣ
ꯍꯥꯏꯕꯗꯤ ꯁꯥꯕ ꯅꯨꯡꯉꯥꯏꯅꯕ
ꯁꯥꯕ ꯅꯨꯡꯉꯥꯏꯅꯕꯅꯦꯕ ꯑꯩꯗꯤ ꯅꯨꯄꯤ ꯅꯠꯇꯕꯅꯤꯅ
ꯖꯤꯔꯤ ꯖꯤꯔꯤ ꯖꯤꯔꯤ ꯖꯤꯔꯤ ꯅꯥꯅꯕꯀꯣ
ꯎꯝ
ꯖꯤꯔꯤ ꯖꯤꯔꯤ ꯅꯥꯟꯅꯕ
ꯎꯝ ꯅꯪ ꯍꯟꯗꯛ ꯂꯧ ꯂꯧ ꯇꯧꯔꯅꯤ ꯍꯥꯏꯗꯥꯏꯅꯦ ꯑꯧ ꯆꯠꯇꯔꯦ ꯀꯔꯝ ꯀꯥꯟꯗ ꯍꯧꯗꯣꯏꯅꯣ
ꯑꯈꯣꯏ ꯂꯧꯔꯥꯡ ꯂꯣꯏꯈ꯭ꯔꯦ
ꯃꯤ ꯊꯥꯕꯛ
ꯊꯕꯛ ꯂꯣꯏꯔꯀꯥꯟꯗ ꯑꯣ ꯁꯨꯝ ꯀꯦꯁꯟꯅꯕꯅꯤ
ꯎꯝ
ꯀꯩꯗ ꯆꯒ
ꯉꯁꯦ ꯀꯩꯅꯣ ꯆꯥꯏ ꯈꯥꯃꯦꯟꯒꯂꯨꯒ ꯍꯋꯥꯏꯖꯥꯔ ꯃꯦꯠꯂꯒ
ꯍꯋꯥꯏꯖꯥꯗꯣ ꯍꯥꯎꯠꯇ꯭ꯔꯣ ꯅꯪ ꯍꯋꯥꯏꯖꯥ ꯆꯥꯕ꯭ꯔꯥ
ꯆꯥꯏ ꯌꯥꯝ ꯍꯥꯎꯋꯦ
ꯁꯋꯥꯏꯖꯔꯣ ꯎ ꯃꯣꯔꯣꯛ ꯈꯔ ꯁꯥꯔꯒ ꯎ ꯀꯩꯀꯩꯅꯣ ꯍꯥꯞꯄꯗꯤ ꯀꯔꯤ ꯃꯉꯥꯔ ꯍꯥꯕꯗꯤ ꯍꯥꯎꯕꯅꯤ
ꯀꯩꯅꯣꯗꯣ ꯇꯦꯍꯧ ꯃꯅꯥꯗꯣ
ꯇꯤꯜꯍꯧ ꯃꯅꯥ ꯑꯗꯨꯁꯨ ꯍꯥꯎꯋꯦ
ꯑ ꯑꯗꯨ ꯍꯥꯞꯄ ꯍꯥꯎꯕꯅꯦ
ꯑꯥ ꯑꯗꯨꯗꯨ ꯆꯥꯕ ꯂꯣꯏꯔꯀꯥꯟꯅꯤꯗ ꯃꯅꯝꯁꯦ ꯈꯨꯠꯇ ꯊꯣꯛꯇꯕ ꯃꯗ ꯑꯗꯨꯝ ꯂꯩꯍꯧꯕꯅꯤ ꯍꯣꯏ
ꯅꯝꯗꯤ ꯅꯝꯊꯤꯌꯦ ꯑꯗꯨ ꯑꯣꯏꯔꯁꯨ ꯍꯥꯎꯕꯅꯤꯅ ꯑꯗꯨꯝ ꯆꯥꯏ
ꯎꯝ ꯆꯤꯟꯗꯁꯨ ꯅꯝꯊꯤꯂꯝꯗꯧ ꯃꯥꯜꯂꯦ ꯈꯔꯦꯟ ꯈꯪꯗꯕꯅꯤ ꯆꯤꯗꯅ ꯅꯝꯁꯤꯅ ꯊꯤꯕꯅ ꯀꯩꯅꯣꯗꯣ ꯇꯗ ꯇꯂꯒ ꯆꯅꯥꯝꯗ ꯑꯗꯨ ꯅꯝꯊꯤꯍꯦ
ꯎ ꯑꯗꯨꯁꯨ ꯅꯝꯊꯤꯑꯦ
ꯇꯤꯜꯍꯧꯗ ꯆꯥꯃꯜꯁꯨ ꯏꯁꯥꯗ ꯍꯣꯏ ꯏꯁꯥꯗ ꯐꯥꯎ ꯀ ꯂꯩꯕ ꯅꯨꯡꯉꯥꯏꯇꯦ ꯃꯅꯝ ꯑꯗꯨꯝ ꯂꯩꯕꯀꯣ
ꯑꯩꯗꯤ ꯆꯅꯝ ꯆꯥꯗꯦ ꯇꯤꯍꯧ ꯆꯥꯏ
ꯑꯗ ꯆꯅꯝꯕꯨꯗꯤ ꯍꯛꯆꯥꯡ ꯐꯕꯅꯦ ꯇꯤꯜꯍꯧꯕꯨꯗꯤ ꯀꯔꯤ ꯀꯥꯟꯗꯕꯅꯤꯗ
ꯍꯥꯟꯅꯗꯤ ꯇꯤꯜꯍꯧ ꯌꯥꯝ ꯆꯥꯔꯝꯕꯅꯦ ꯍꯟꯗꯛꯇ ꯌꯥꯝ ꯆꯥꯗ꯭ꯔꯦ ꯑꯗꯨ ꯃꯣꯏꯠꯇ ꯆꯅꯝꯗꯣ ꯆꯥꯛ ꯆꯥꯔꯀꯥꯟꯗ ꯑꯅꯤ ꯑꯍꯨꯝ ꯆꯥꯕꯗꯣ ꯄꯨꯛꯇ ꯅꯨꯡꯁꯤꯠ ꯌꯥꯎꯗꯕꯅꯦꯕ ꯄꯨꯛ ꯐꯕꯅꯦꯕ ꯅꯨꯡꯁꯤꯠ ꯀꯥꯕꯒꯨꯝꯕ ꯇꯧꯕꯗꯣ ꯑꯗꯨꯝ ꯇꯧ
ꯑꯗꯨꯝ ꯇꯧ ꯇꯧꯔꯗꯤ ꯑꯁ ꯏꯟꯖꯥꯡꯁꯨ ꯍꯥꯎꯇꯦ ꯅꯪꯗꯤ
ꯑꯩ ꯁꯧꯒ꯭ꯔꯤꯁꯦ
ꯑꯐ
ꯀꯩꯅꯣ ꯑ ꯏꯅꯥꯎꯄꯥꯅ ꯀꯩꯅꯣ ꯑꯗꯤ ꯊꯧꯒ꯭ꯔꯤ ꯆꯥꯗꯕ꯭ꯔꯣ ꯇꯩꯅꯣ ꯑꯁꯗ ꯑꯣ ꯑꯁ ꯍꯥꯎꯋꯦ ꯅꯪꯒꯤꯗ ꯑꯁ ꯍꯥꯎꯅꯤ ꯍꯥꯏꯇ ꯍꯔ
ꯅꯅꯥꯎꯅ ꯅꯨꯄꯥꯅ ꯁꯧꯒ꯭ꯔꯤ ꯊꯣꯡꯕꯗꯣ ꯑꯗꯣ ꯁꯤꯟꯗꯕ꯭ꯔꯥ
ꯑ ꯑꯗꯨꯃꯥꯏꯅ ꯇꯕꯗ ꯁꯤꯟꯗꯦ ꯆꯥꯎꯧꯒꯔꯤꯟꯅꯗꯦ ꯁꯤꯟꯕ ꯁꯧꯒꯔꯤꯗꯨ ꯁꯤꯟꯕꯗꯨꯅ ꯍꯥꯎꯔꯕꯅꯦ ꯑꯩ ꯁꯤꯟꯕꯗꯨ ꯆꯥꯅꯤꯡꯉꯤꯦ
ꯑ ꯂꯣꯏꯔꯦꯗꯅ ꯑꯩꯗꯤ ꯑꯩꯅꯒ ꯊꯣꯡꯉꯗꯤ ꯍꯩꯗꯤ ꯍꯦꯟꯅ ꯁꯤꯜꯂꯦ ꯑꯩꯗꯤ
ꯑ ꯅꯣꯡꯃ ꯊꯣꯡꯕꯤꯒꯩ ꯆꯥꯕꯤꯒꯩ ꯁꯤꯟꯕꯗꯣ ꯍꯥꯎꯔꯕꯅꯤꯅ ꯇꯔꯦꯅ ꯆꯔꯤꯗꯤ ꯑꯩꯈꯏꯗꯤ ꯁꯤꯟꯒꯗꯕꯅꯦ ꯀꯔꯤꯅꯣ ꯃꯤ ꯑꯗꯨꯣ ꯆꯥꯅꯤꯡꯉ ꯁꯤ ꯀꯥꯟꯁꯤꯗ ꯅꯪꯒꯛꯇꯅ ꯁꯤꯤꯟꯗ ꯆꯥꯅꯤꯡꯗꯦꯗ
ꯑꯩꯗꯤ ꯁꯤꯟꯕ ꯆꯥꯅꯤꯡꯗ ꯁꯤꯟꯗꯕꯅ ꯍꯥꯎꯋꯦ ꯍꯥꯏꯗꯤ ꯎ ꯀꯗꯥꯏꯗꯒꯤ ꯅꯪ ꯑꯗꯨꯗꯤ ꯁꯤꯟꯕ ꯄꯥꯝꯃꯗꯤ ꯍꯩ ꯑꯁꯤꯟꯕꯒ ꯆꯥꯎꯅ
ꯑꯗꯨ ꯆꯥꯔꯤꯅꯦ ꯍꯩꯁꯦ ꯑꯗꯨꯝ ꯆꯥꯅꯤꯡꯉꯦ ꯉꯔꯥꯡꯁꯨ ꯍꯦꯜꯂꯛꯑꯦ ꯑꯁ ꯁꯤꯟꯗꯦ ꯍꯥꯏꯗꯨꯁꯨ ꯀꯩꯅꯣ ꯇꯧꯋꯦ ꯌꯥꯝ ꯑꯩꯒ ꯆꯥꯒ ꯅꯠꯇꯦ ꯍꯩꯒꯗꯤ ꯇꯣꯉꯥꯜꯂꯤꯗꯅ ꯁꯧꯒꯔꯤꯗꯤ ꯇꯣꯉꯥꯜꯂꯤꯗꯅ ꯑꯩꯕꯨꯗꯤ ꯀꯩꯅꯣꯗ ꯑꯣꯛ ꯊꯣꯡꯕꯒꯨꯝꯕꯗ ꯑꯗꯨꯝ ꯍꯥꯎꯋꯦ ꯍꯩ ꯍꯩꯗꯣ
ꯏꯕꯣꯛꯇꯤꯀꯣ ꯍꯩ ꯃꯪꯒꯦꯗꯣ ꯑꯗꯨꯒꯤ ꯃꯍꯤꯒ ꯍꯩꯒꯁ ꯇꯣꯜꯂꯒ ꯆꯥꯏ ꯑꯁ ꯌꯦꯡꯕꯗ ꯀꯩꯅꯣꯝ ꯇꯧꯋꯤ
ꯍꯥꯎꯕꯩꯅꯦ ꯃꯥꯅꯄꯥ ꯃꯁꯥ ꯃꯁꯥꯒꯤ ꯄꯥꯝꯕꯗꯨꯅꯤ
ꯎꯝ ꯑꯗꯨꯕꯨꯗꯤ ꯆꯨꯝ
ꯎꯝ ꯉꯔ ꯄꯔꯤꯣ
ꯌꯦꯡꯗꯦ
ꯍꯣꯔꯦꯟꯅ ꯌꯦꯡꯒꯗ꯭ꯔꯣ
ꯍꯔ ꯌꯦꯡꯕ ꯌꯥꯏꯦ
ꯍꯣꯔꯦꯟ ꯄꯨꯡ ꯇꯔꯥ ꯃꯈꯥꯏ ꯂꯩꯔꯅꯦ ꯕ꯭ꯔꯥꯖꯤꯜꯒ ꯖꯄꯥꯟꯒ
ꯎ
ꯀꯅꯥꯗ ꯁꯞꯄꯣꯔꯠ ꯇꯧꯒꯦ ꯍꯥꯏꯅꯅꯣ
ꯑꯩ ꯑꯅꯤꯃ ꯇꯧꯅꯤꯡꯉꯦ ꯈꯪꯗꯦ ꯒꯣ ꯑꯍꯥꯟꯕ ꯃꯆꯪ ꯃꯤꯅꯣ ꯑꯩꯅ ꯇꯧꯒꯅꯤ
ꯑꯩꯁꯨ ꯑꯅꯤꯃꯛ ꯐꯥꯏꯗꯣꯒ ꯁꯥꯟꯅꯔꯗꯤ ꯐꯒꯗꯕ ꯑꯩꯅ ꯇꯧꯕ ꯇꯤꯝ ꯑꯅꯤꯃꯛꯅꯦꯕ ꯝꯃꯦ ꯅꯨꯡꯉꯥꯏꯇꯦ ꯭ꯔꯖꯤ ꯀꯥꯔꯁꯨ ꯌꯥꯏ ꯖꯄꯥꯟꯗ ꯀꯥꯔꯁꯨ ꯌꯥꯏ ꯕ꯭ꯔꯥꯖꯤꯜꯅ ꯀꯥꯔ ꯃꯥꯜꯂꯦ ꯀꯗ
ꯎꯝ ꯑ ꯍꯅ ꯄꯁꯨ ꯍꯥꯏꯌꯦꯌꯦ
ꯍꯩꯕꯅꯦ ꯍꯣꯏꯗꯤ ꯅꯦꯝꯃꯔ ꯌꯥꯎꯗꯧ ꯃꯥꯜꯂꯦ ꯄꯨꯂꯣꯛꯂꯦ
ꯑꯣ ꯃꯥꯗꯣ ꯃꯈꯣꯡ ꯅꯥꯔꯗꯤ ꯁꯥꯟꯅꯗ꯭ꯔꯁꯨ ꯌꯥꯝꯅꯦ
ꯐ ꯌꯔꯕꯅꯤ ꯍꯥꯟꯅ ꯌꯥꯎꯔꯕꯅꯦ ꯑꯩꯠꯇꯤꯟ ꯃꯤꯅꯤꯠ ꯂꯩꯔꯤꯀꯥꯟꯗ ꯆꯪꯉꯦ ꯑꯩꯗꯤ
ꯑꯣ
ꯑꯦ
ꯃꯥꯗꯣ ꯃꯈꯣꯡꯗꯣ ꯁꯔꯨ ꯈꯔ ꯁꯣꯛꯄꯅꯤꯅꯀꯣ
ꯎꯝ
ꯑꯗꯣ ꯀꯤꯌꯦꯕ
ꯅꯪ ꯄꯥꯔꯣ ꯅꯪ ꯃꯤꯗꯤ ꯌꯥꯝ ꯆꯦꯁꯤꯜꯂꯤꯀꯣ
ꯌꯥꯔꯨꯛ ꯀꯩꯅꯣꯗꯨꯁꯨ ꯑꯩ ꯅꯨꯡꯉꯥꯏꯇꯦ ꯍꯥꯏꯕ ꯃꯥꯅꯗꯤ ꯄꯥꯝꯕꯒꯤ ꯆꯪꯗꯤ ꯆꯪꯕꯅꯦ ꯃꯥꯒꯤ ꯃꯥꯅ ꯑꯄꯥꯝꯕꯗ ꯆꯪꯕꯅꯦ ꯑꯗꯨ ꯑꯣꯏꯔꯁꯨ ꯍꯥꯏꯗꯤ ꯃꯈꯣꯡꯗꯨ ꯌꯥꯗ꯭ꯔꯗꯤ ꯈꯣꯡꯗꯣ ꯁꯣꯛꯑꯗꯤ ꯁꯨꯝ ꯅꯨꯡꯉꯥꯏꯕꯤꯗꯕꯗꯣ
ꯍꯥꯏꯗꯤ ꯇꯦꯒꯔꯁ ꯑꯇꯩꯒꯨꯝꯅ ꯑꯣꯏꯔꯒꯗꯤ ꯃꯥꯗꯣ ꯍꯥꯟꯅ ꯐꯨꯠꯕꯣꯜ ꯇꯧꯒꯗꯝꯅꯦ ꯍꯥꯏꯗꯤ ꯃ ꯃꯥꯗꯤ ꯑꯐꯥꯎꯕꯅꯤꯅꯀꯣ ꯑꯗ ꯐꯦꯟꯁꯨ ꯌꯥꯝꯃꯤꯗꯅ ꯐꯦꯟꯁꯨ ꯊ꯭ꯔꯨꯗꯨꯁꯨ ꯆꯪꯕꯅꯦ ꯐꯦꯟꯁꯒꯤ ꯃꯥꯥꯏꯗ ꯌꯦꯡꯉꯒ
ꯑꯗꯨꯕꯨꯗꯤ ꯑꯆꯤꯥ ꯔꯣꯅꯥꯜꯗꯣꯗꯣ ꯑꯗꯨꯁꯨ ꯄꯥꯝꯗꯤ ꯄꯥꯝꯃꯦꯕ ꯑꯗꯨ ꯑꯣꯏꯔꯁꯨ ꯃꯥꯗꯣ ꯈꯔ ꯁꯥꯎꯒꯜꯂꯦ
ꯁꯥꯎꯒꯜꯂꯦ ꯍꯣꯏ
ꯒꯣꯜ ꯆꯪꯗ꯭ꯔꯗꯤ ꯑꯁ ꯈꯪꯗꯦꯅꯦ ꯃꯥꯗꯣ ꯃꯥꯒꯤ ꯃꯁꯛꯇꯣ ꯁꯛꯐꯝꯗꯣ ꯍꯣꯡꯉꯦ
ꯍꯂ ꯂꯛ ꯇꯤ ꯑꯩ ꯏꯁꯇꯦꯇꯁ ꯏꯁ꯭ꯇꯦꯇꯁ ꯍꯥꯞꯄꯗꯣ ꯔꯣꯅꯦꯜꯗꯣꯕꯨ ꯀꯩꯅꯣ ꯍꯟꯊꯒ ꯍꯥꯏꯕꯗꯤ ꯅꯠꯇꯦ ꯑ ꯑꯗꯨ ꯃꯦꯁꯤꯅꯗꯤ ꯍꯦꯜꯂꯦ ꯐꯖꯕꯁꯦ ꯄꯂꯦ
ꯍꯣꯏ ꯐꯖꯩꯌꯦꯕꯀꯣ ꯑꯗꯣ ꯍꯥꯏꯕꯗꯤ ꯃꯦꯁꯤꯗꯤ ꯀꯩꯝꯇ ꯃꯤꯅ ꯊꯤꯅ ꯀꯩꯅꯣ ꯇꯧꯗ꯭ꯔꯁꯨ ꯑꯗꯨꯝ ꯆꯞ ꯃꯥꯟꯅꯩꯗꯅ ꯃꯥꯒꯤ ꯁꯛꯇꯣ
ꯎꯝ
ꯄ ꯑꯗꯨ ꯇꯧꯕ ꯑꯗꯥ ꯇꯧꯕ ꯂꯩꯇꯦꯗꯅ ꯃꯉꯣꯟꯗꯗꯤ ꯃꯁꯛꯇꯣ ꯎꯠꯊꯣꯛꯇꯦꯗꯅ ꯍꯥꯏꯕꯗꯤ ꯑꯗꯨ ꯑꯃꯗꯤ ꯒꯣꯜ ꯄꯟꯗ꯭ꯔꯒ ꯑꯗꯨꯝ ꯃꯁꯛꯇꯣ ꯁꯨꯛꯇꯣꯛꯑꯒ ꯌꯥꯝ ꯁꯥꯎꯅꯤꯡ
ꯎꯝ
ꯑꯩ ꯌꯦꯡꯕꯗ ꯍꯩꯅꯗꯦ ꯑꯗꯨꯝ ꯍꯔꯥꯎ ꯍꯔꯥꯎꯅ ꯁꯥꯟꯅꯧ ꯍꯥꯏꯕ ꯃꯥꯒꯤ ꯐꯦꯟꯁꯤꯡꯁꯨ ꯈꯔ ꯑꯣꯚꯔ ꯆꯠꯄ
ꯑꯩꯒꯤꯗꯤ ꯅꯦꯃꯔꯅ ꯍꯦꯜꯂꯦ ꯃꯦꯁꯤꯗꯤ ꯂꯩꯍꯧꯔꯦ
ꯑꯗꯨꯝ ꯍꯥꯏꯗꯤ ꯃꯤ ꯍꯥꯏꯕꯁꯤꯗꯤ ꯃꯤꯅ ꯑꯄꯥꯝ ꯑꯄꯥꯝꯕꯗꯣ ꯂꯣꯏꯅꯃꯛ ꯃꯁꯥ ꯃꯁꯥꯒꯤ ꯑꯄꯥꯝꯕꯗꯣ ꯁ꯭ꯄꯣꯔꯠ ꯇꯧꯅꯧꯑꯣ ꯑꯗꯨ ꯑꯣꯏꯔꯁꯨ ꯍꯥꯏꯗꯤ ꯂꯩꯗꯅ